ꯍꯜꯂꯣ
ꯍꯜꯂꯣ
ꯎꯝ
ꯆꯥꯛꯆꯥꯥ ꯑꯕꯣ
ꯑꯁꯦ ꯁꯔꯦ
ꯀꯛ ꯊ
ꯁꯥꯗꯔꯤꯦ ꯀ ꯇ
ꯀꯩꯒꯤꯅꯣ ꯆꯥꯛ ꯌꯥꯝ ꯊꯦꯡꯉꯤꯅ
ꯎꯝ ꯅꯗꯕꯒꯤ ꯂꯣꯏ ꯆꯥ ꯍꯕꯣ
ꯆꯥꯛ ꯆꯥꯔꯦ ꯅꯪꯒꯤ ꯀꯩꯅꯣꯒꯤꯗꯣ ꯎ ꯀꯃꯥꯏ ꯀꯔꯝ ꯀꯥꯟꯗ ꯂꯩꯒꯦ ꯍꯥꯏꯅꯣ ꯍꯪꯗ꯭ꯔꯤꯕ ꯃꯥꯜꯂꯦ ꯃꯥꯗꯣ
ꯎ ꯍ ꯎꯝ ꯁꯤꯃꯥꯒꯁꯨ ꯋꯥꯔꯤ ꯁꯥꯟꯅꯟꯗꯦꯅꯦ ꯏꯃꯒ ꯋꯥꯔꯤ ꯁꯥꯟꯅꯒ ꯑꯇ ꯍ ꯑꯩꯇ
ꯃꯩꯁꯥ ꯑꯗꯨ ꯀꯃꯥꯏꯅ ꯇꯧꯖꯦꯕ
ꯌꯥ ꯑꯦꯀꯩꯅ ꯀꯅ ꯇꯧ ꯁꯧ ꯀ ꯅ ꯇꯣ
ꯌꯥꯅꯤꯌꯦ ꯌꯨꯝ ꯀ ꯄ ꯐꯥꯎ ꯅꯠꯇꯕ꯭ꯔꯣ
ꯅꯍꯥꯟꯗꯣ ꯀꯩꯅꯣ ꯊꯧꯕ ꯈꯣꯠꯄꯒꯤ ꯍꯥꯏꯕꯅꯦ ꯑꯗꯨꯒꯤ ꯃꯇꯨꯡ ꯋꯥꯔꯤꯁꯤꯅꯁꯤ ꯄꯣꯠ ꯆꯩꯗꯨꯣ ꯁꯥꯟꯅꯕ ꯈꯣꯠꯅꯕꯗꯤ ꯂꯩ ꯈꯣꯠꯂꯅ ꯍꯥꯏꯕꯗꯣ ꯑꯗꯨ ꯇꯥꯏ ꯈꯦꯁꯤ ꯏꯃꯥꯗ ꯁꯗꯔꯤ ꯅꯨꯃꯤꯠꯇ ꯅꯝꯕꯣ ꯥꯛꯒꯅꯤ ꯍꯥꯏꯕꯅꯦꯕ
ꯎꯝ
ꯑꯗꯨ ꯅꯨꯃꯤꯠꯇꯨꯗ ꯑꯩꯅ ꯑꯥꯗꯅ ꯣꯅ ꯉꯥꯏꯔꯒ ꯄꯤꯈꯤꯕ ꯑꯗꯨ ꯃꯥꯅꯗꯤ ꯀꯩꯅꯣꯗꯣ ꯈꯨꯗꯣꯞ ꯁꯥꯏꯖꯇꯣ ꯈꯪꯉꯗꯤ ꯃꯥꯅ
ꯎꯝ
ꯍꯥꯕꯤꯒꯅꯦ ꯍꯥꯏ
ꯑ ꯑꯗꯨ ꯑꯣꯏꯕ ꯇꯥꯔꯒꯗꯤ ꯃꯣꯏꯒꯤ ꯉꯁꯤ ꯆꯠꯂꯨꯕꯩꯗꯣ
ꯑ
ꯅꯨꯡꯉꯥꯏꯌꯦ ꯃꯦꯝꯗꯣ ꯌꯥꯝ ꯐꯩꯌꯦ ꯃꯥꯗꯣ ꯃꯨꯝꯕꯥꯏꯗꯩꯅꯦꯕ ꯑꯗꯨꯒ ꯁꯤꯗ ꯃꯣꯏꯔꯥꯡꯈꯣꯝꯗ ꯃꯌꯨꯝ ꯄꯥꯟꯕ
ꯃꯤ ꯀꯦꯕꯨ ꯌꯥꯝꯒꯦ
ꯃꯤꯔꯣ ꯃꯤ ꯊꯥꯔꯇꯤ ꯆꯞ ꯆꯥꯅ ꯑꯗꯨꯝ ꯂꯥꯛꯑꯦ ꯕꯥꯏꯑꯣꯃꯦꯇ꯭ꯔꯤꯛ ꯂꯧꯋꯦ ꯆꯠꯄꯁꯨ ꯍꯟꯕꯁꯨ ꯅꯣꯡꯃꯗ ꯑꯃꯨꯛꯇꯪ ꯅꯝꯃꯝꯃꯗꯤ ꯔꯤꯖꯦꯛ ꯆꯠꯇꯣꯏꯅꯦ ꯍꯥꯏꯌꯦ ꯍꯟꯗꯛ ꯊꯥꯁꯤꯗ ꯂꯦꯞꯇꯥꯥꯔꯒꯗꯤꯀꯣ
ꯑꯣ
ꯗ꯭ꯔꯣꯞ ꯇꯧꯍꯟꯗꯣꯏꯅꯤ ꯍꯥꯏꯗꯤ ꯑꯗꯨꯝꯅ ꯁꯥꯟꯅ ꯀꯩꯅꯣ ꯇꯧꯒꯀ ꯑꯁ ꯑꯩ ꯃꯊꯥ ꯑꯃ ꯆꯪꯉꯦ
ꯎ ꯀꯥꯏ ꯍꯔ ꯊꯣꯛꯧꯄꯩ
ꯀꯣꯝꯗ
ꯍꯂꯣ
ꯑꯁ ꯀꯩꯅꯣ ꯇꯧꯗ꯭ꯔꯗꯤ ꯌꯥꯗꯤꯌꯦ
ꯐꯔꯤ
ꯃꯤꯅꯨꯠ ꯇꯔꯥ ꯁꯨꯗ꯭ꯔꯥꯗꯤ ꯀꯧꯔꯥꯛꯑꯕꯣ
ꯎꯝ ꯍꯣꯔꯦꯟ ꯇꯧ ꯀꯩꯗꯣ ꯇꯧ ꯌꯥꯔꯣꯏꯗ꯭ꯔꯣ
ꯎꯝ ꯁꯥꯟꯅꯔꯣ ꯌꯥꯔꯦ ꯊꯝꯃꯣ ꯔꯤꯖꯤꯛ ꯆꯠꯂꯅꯤ
ꯎꯝ ꯍꯣꯏ